ꯇꯥꯏꯌꯦ ꯇꯥꯏꯌꯦ
ꯀꯩꯗꯧꯏꯅꯣ
ꯁꯥꯃꯟꯕꯒꯤ ꯍꯤꯞꯄꯤꯅꯦ ꯅꯪꯗꯤ
ꯑꯩꯁꯨꯀꯣ ꯑꯩꯈꯣꯏ ꯏꯄꯨꯒꯤ ꯐꯣꯟꯗꯣ ꯃꯥꯒꯤꯗꯣ ꯑꯞꯗꯦꯠ ꯂꯥꯛꯄ ꯑꯗꯨꯒꯤ ꯑꯞꯗꯦꯠꯀꯤ ꯇꯧꯕ ꯆꯠꯄꯅꯤꯗ
ꯀꯩ ꯀꯩ ꯇꯧꯔ ꯂꯩꯔꯒꯦ ꯉꯁꯤꯗꯤ
ꯑꯁꯤꯔꯣ ꯑꯩ ꯍꯧꯖꯤꯛ ꯊꯕꯛ ꯁꯨꯕꯅꯦꯕꯀꯣ
ꯍꯣꯏ
ꯊꯕꯛ ꯁꯨꯕꯗꯣ ꯑꯩꯅ ꯍꯧꯖꯤꯛ ꯉꯥꯏꯍꯥꯛꯇꯡ ꯆꯦꯟꯊꯣꯛ ꯑ ꯑꯁꯤꯅ ꯃꯔꯨꯅꯦꯕꯀꯣ
ꯃꯥꯅꯤ ꯃꯥꯅꯤ ꯀꯩ ꯃꯊꯦꯜ ꯆꯥꯔꯒꯦ ꯑꯗꯣ ꯉꯁꯤ
ꯂꯥꯏꯋꯥ ꯆꯥꯏꯌꯦ ꯂꯥꯏꯋꯥ ꯆꯥꯏꯌꯦ ꯂꯥꯏꯋꯥ ꯎꯝ
ꯀꯤꯌꯦ ꯂꯥꯏꯒ ꯁꯥꯟꯅꯧ ꯍꯥꯏꯕ ꯍꯩꯗꯧ ꯃꯥꯜꯂꯦ
ꯅꯣꯏ ꯌꯨꯝꯗꯁꯨ ꯂꯩꯋꯥ ꯍꯧꯗ꯭ꯔꯣ
ꯀꯩꯅꯣ ꯍꯦ ꯂꯥꯏ ꯋꯥꯕꯨ ꯄꯨꯡꯍꯧ ꯍꯧ ꯌꯥꯕꯅ
ꯑꯌꯨ ꯅꯪ ꯂꯩꯋꯥ ꯈꯪꯗꯕ꯭ꯔꯣ
ꯂꯩꯋꯥ ꯇꯣꯡꯉꯥꯜꯂꯤꯗꯅ ꯌꯨꯝꯗ ꯑꯩꯈꯣꯏ ꯈꯨꯟꯗ ꯍꯧꯕꯗꯨꯒ ꯑꯩꯈꯣꯏ ꯈꯨꯟꯗ ꯂꯩꯋꯥ ꯍꯧꯗꯦ
ꯑꯁ ꯅꯪ ꯈꯪ ꯑꯁ ꯃꯆꯥ ꯃꯆꯥꯗꯨ ꯅꯠꯇꯦ ꯈꯔ ꯈꯔꯗꯤ ꯆꯥꯎꯋꯦꯕꯀꯣ
ꯍꯣꯏ
ꯇꯥꯕ꯭ꯔꯣ
ꯇꯥꯏꯌꯦ ꯇꯥꯗꯕ꯭ꯔꯣ
ꯇꯥꯔꯦ
ꯎꯝ
ꯅꯈꯣꯏ ꯈꯨꯟꯗ ꯍꯧꯗꯦ ꯍꯥꯏꯕ ꯑꯩꯈꯣꯏ ꯈꯨꯟꯗꯗꯤ ꯍꯧꯋꯦ
ꯅꯩꯍꯦ ꯑꯗꯨꯗꯤ
ꯅꯣꯏꯗꯤ ꯀꯩ ꯍꯤꯟꯖꯥꯡ ꯆꯥꯒꯦ
ꯑꯩꯈꯣꯏꯗꯤ ꯃꯥꯏꯔꯦꯟꯒ ꯑꯩꯈꯣꯏꯁꯨ ꯎꯁꯣꯏꯒ ꯆꯥꯏꯌꯦ
ꯑꫭ ꯃꯥꯏꯔꯦꯟ ꯌꯥꯝ ꯆꯥꯒꯅꯨꯅꯦ ꯃꯥꯏꯔꯦꯟ ꯃꯥꯜꯂꯛꯀꯅꯤ
ꯑꯣ ꯑꯣ ꯑꫭ
ꯏꯁ ꯅꯪꯁꯦ ꯍꯟꯗꯛ ꯃꯔꯛꯁꯦ ꯀꯩꯅꯣꯝ ꯇꯧꯕ ꯃꯥꯜꯂꯦ ꯉꯥꯎꯔꯥꯕ ꯀꯩꯅꯣꯝ ꯇꯧꯋꯦ
ꯀꯩꯅꯣ ꯉꯁꯤꯗꯪ ꯈꯪꯅꯗ ꯉꯥꯏꯔꯤ ꯑꯗꯨꯒ ꯌꯥꯝ ꯈꯪꯕꯗꯧꯅ ꯉꯥꯡꯉꯤꯁꯦ ꯑꯩꯉꯣꯟꯗ
ꯑꯩꯗꯤ ꯅꯪꯕꯨ ꯈꯪꯕ ꯀꯨꯏꯔꯦ ꯅꯪꯅ ꯄꫭꯛꯄ ꯅꯪꯕꯨ ꯄꯣꯛꯄꯗꯁꯨ ꯈꯪꯉꯦ
ꯍꯩꯔꯦ ꯍꯩꯔꯦ ꯀꯗꯔ ꯇꯧꯕꯒꯖꯦ
ꯑꯁ ꯀꯩꯅꯣ ꯑꯩꯖꯦ ꯅꯆꯦ ꯒꯨꯝꯕꯅꯦ
ꯍꯣꯏ
ꯑꯩ ꯅꯪ ꯅꯪ ꯄꯣꯛꯄꯗꯣ ꯈꯪꯉꯦꯕ
ꯁꯔꯃꯔꯕꯦ ꯀꯦꯁꯟ ꯊꯥꯏ ꯅꯤ ꯒꯥꯏ ꯒꯥꯔꯤ ꯑꯝꯇꯖꯨ ꯈꯨꯟꯗꯁꯨ ꯑꯩꯈꯣꯏ ꯈꯨꯟꯗꯅꯦ ꯃꯤ ꯑꯝꯇꯁꯨ ꯂꯩꯇꯦ
ꯑꯣ ꯅꯃꯥꯟꯅꯕꯁꯤꯡ ꯂꯩꯇꯕ꯭ꯔꯣ
ꯂꯩꯇꯦꯗ ꯏꯃꯥꯟꯅꯕ ꯑꯃꯈꯛꯇ ꯂꯩꯌꯦ ꯑꯗꯨꯁꯨ ꯑꯩ ꯉꯁꯥꯏ ꯀꯣꯜ ꯇꯧꯕꯅꯦꯕ ꯀꯣꯜ ꯄꯥꯏꯈꯠꯇꯕ
ꯑꯣ ꯀꯣꯏꯕ ꯆꯠꯂꯨꯅꯦ ꯑꯗꯨꯝ
ꯀꯣꯏꯕ ꯆꯠꯅꯤꯡꯉꯥꯏꯗꯣ ꯑꯁ ꯈꯪꯗꯦꯗ ꯆꯠꯐꯝꯒ ꯂꯩꯇꯦꯗ
ꯎꯝ ꯑꯁ ꯑꯩꯁꯦ ꯌꯥꯝ ꯍꯟꯅꯨꯔꯕ ꯃꯥꯜꯂꯦ ꯉꯔꯥꯡꯁꯨ ꯅꯨꯄꯥ ꯃꯌꯥꯝ ꯂꯥꯛꯑꯦ ꯑꯗꯨꯒ ꯑꯩꯉꯣꯟꯗ ꯏꯆꯦꯒ ꯀꯧꯔꯛꯑꯦ
ꯈꯅꯨꯔꯝꯃꯅꯤ ꯀꯩꯅꯣ ꯅꯪ ꯅꯁꯛ ꯅꯁꯛꯇꯣ ꯍꯟꯗꯛ ꯃꯔꯛ ꯁꯦꯟꯇꯦꯛꯁ ꯃꯥꯜꯂꯝꯗꯧ ꯃꯥꯜꯂꯦ ꯆꯨꯝꯕꯔ ꯂꯥꯟꯕꯔꯗꯤ ꯈꯪꯗꯦ
ꯅꯪꯁꯦ ꯅꯪꯁꯦ ꯑꯩ ꯌꯥꯝ ꯈꯪꯕ ꯃꯥꯜꯂꯦ ꯑꯩꯈꯣꯏ ꯑꯉꯥꯡꯁꯦ ꯑꯩꯉꯣꯟꯗ ꯌꯦꯡꯉꯒ ꯂꯩꯔꯦ
ꯋꯥꯈꯜꯂꯣꯟꯗ ꯍꯥꯏꯕꯅꯦ ꯏꯃꯥꯖꯤꯅꯦꯁꯟꯗ ꯅꯪꯁꯦ ꯑꯗꯨꯝ ꯑꯣꯏꯔꯝꯗꯧ ꯃꯥꯜꯂꯦ ꯍꯥꯏꯕ
ꯆꯨꯝꯃꯦ ꯆꯨꯝꯃꯦ ꯅꯪꯁꯨ ꯅꯍꯥꯟ ꯏꯃꯥꯟꯅꯕꯤꯅ ꯍꯥꯏꯕꯗꯀꯣ ꯅꯪꯖꯦ ꯌꯥꯝꯅ ꯅꯣꯏꯌꯦ ꯍꯥꯏꯌꯦ ꯑꯩꯗꯤ ꯅꯪ ꯅꯁꯛꯁꯨ ꯈꯪꯗꯕꯀꯣ
ꯅꯠꯇꯦꯕ ꯐꯔꯦꯕ ꯑꯗꯣ ꯉꯁꯥꯏꯅꯦ ꯑꯩ ꯌꯦꯟ ꯃꯔꯤꯟ ꯁꯦꯝꯕꯅꯦꯕ
ꯑꯥꯎ
ꯁꯦꯝꯕ ꯂꯣꯏꯔ ꯑꯩ ꯀꯩꯅꯣ ꯐꯠꯇꯕꯁꯤꯡꯗꯣ ꯍꯥꯥꯩꯗꯣꯛꯄ ꯆꯠꯄ
ꯎꯝ
ꯑꯗꯣ ꯉꯥꯏꯍꯥꯛꯇꯪ ꯊꯝꯂꯝꯕꯅꯦ ꯑꯗꯨꯒ ꯌꯦꯡꯉꯀꯥꯟꯗ ꯑꯃꯨꯛ ꯍꯨꯏꯅ ꯆꯠꯊꯣꯛꯢꯔꯝꯕ ꯋꯥꯅꯦ
ꯑꯁ ꯅꯨꯡꯉꯥꯏꯇꯦꯌꯦ ꯑꯗꯨꯗꯤ ꯑꯗꯨꯗꯤ ꯅꯣꯏ ꯆꯥꯕ ꯐꯪꯗ꯭ꯔꯕꯣ
ꯐꯪꯉꯤꯗꯥ ꯈꯔꯕꯨꯗꯤ ꯂꯦꯝꯃꯦ ꯑꯗꯣ ꯆꯥ ꯇꯥꯔꯦꯗꯅꯥ
ꯑꯣ
ꯍꯥꯏꯁꯨ ꯍꯥꯏꯕꯅꯤ ꯑꯁ ꯋꯥꯔꯦꯗ ꯑꯩ ꯃꯄꯥꯟ ꯂꯝꯗ ꯀꯣꯏꯕ ꯆꯠꯇꯣꯏꯅꯦ ꯍꯟꯗꯛ
ꯀꯥꯏꯗ ꯥꯆꯠꯇꯣꯏꯅꯣ
ꯃꯐꯝꯗꯤ ꯍꯥꯏꯗꯣꯛꯑꯔꯣꯏꯒꯦ ꯁꯄ꯭ꯔꯥꯏꯁ ꯑꯣꯏꯅ ꯎꯍꯟꯗꯣꯏꯅꯦ ꯃꯤ ꯃꯌꯥꯝꯁꯦ
ꯑꯁ ꯌꯥꯝꯅꯩꯀꯣ ꯅꯪ ꯅꯍꯥꯟꯃꯨꯛ ꯍꯥꯏꯕꯗꯨꯔꯣ
ꯍꯣꯏ ꯑꯗꯣ ꯑꯁ ꯄꯩꯁꯥꯒꯤ ꯋꯥꯅꯦ ꯑꯩ ꯄꯩꯁꯥ ꯂꯩꯇꯦꯕ
ꯂꯤꯁꯤꯡ ꯑꯃꯅ ꯀꯣꯏꯕ ꯌꯥꯔꯗꯤ ꯍꯥꯏꯌꯦ ꯃꯣꯏꯗꯣ ꯂꯤꯁꯤꯡ ꯃꯉꯥꯃꯨꯛ ꯄꯥꯏꯗꯤꯕ ꯐꯖꯅ ꯀꯣꯏꯕ ꯌꯥꯔꯦ ꯍꯥꯏꯌꯦꯕꯥ
ꯀꯌꯥ ꯍꯥꯏꯕꯥ
ꯂꯤꯁꯤꯡ ꯃꯉꯥ
ꯍꯣꯏꯅꯦ ꯑꯗꯨꯕꯨꯗꯤ ꯑꯁ ꯈꯪꯗ꯭ꯔꯦꯗꯥ ꯐꯤꯠ ꯔꯣꯟ ꯀꯩꯀꯥꯁꯨ ꯁꯦꯠꯅꯤꯡꯉꯥꯏ ꯂꯩꯇꯦ ꯑꯗꯨꯗ ꯆꯠꯂꯒ ꯍꯧꯖꯤꯛꯁꯨ ꯀꯝꯇ ꯔꯦꯗꯤ ꯇꯧꯗ꯭ꯔꯤꯕ ꯑꯩꯁꯦ
ꯎ ꯆꯠꯂꯣ ꯆꯠꯂꯣ ꯅꯨꯡꯉꯥꯏꯅ ꯇꯥꯏꯌꯦ ꯆꯠꯂꯣ ꯑꯗꯨꯒ ꯀꯣꯌꯣ ꯀꯣꯏ ꯄꯩꯁꯥ ꯂꯩ ꯔꯗꯤ ꯑꯗꯨꯝ ꯅꯨꯡꯉꯥꯏ ꯅꯨꯡꯉꯥꯏꯅ ꯂꯩꯊꯣꯛꯑꯣ ꯀꯩꯅꯣ
ꯇꯥꯏ ꯀꯩꯅꯣ
ꯑꯩꯅ ꯃꯩꯇꯩꯂꯣꯟ ꯉꯥꯡꯉꯒ ꯑꯩꯈꯣꯏ ꯑꯉꯥꯡꯗꯨ ꯌꯦꯡꯉꯨꯅꯦ ꯑꯁ ꯃꯣ ꯑꯒꯤꯅꯦꯗ
ꯑꯩ ꯃꯣꯠꯇꯦꯍꯦ
ꯑꯣ ꯑꯁ ꯑꯩꯈꯣꯏ ꯏꯌꯥꯝꯕꯒꯤ ꯃꯆꯥꯁꯦ ꯑꯩꯉꯣꯟꯗ ꯌꯦꯡꯉ ꯂꯩꯌꯦ ꯑꯩꯁꯦ ꯀꯔꯤ ꯂꯣꯟꯅꯣꯅꯦ ꯃꯥꯅ ꯉꯥꯡꯉꯤꯁꯦ ꯈꯜꯂꯝꯗꯣꯏꯅꯦ ꯍꯣꯏ
ꯀꯩꯅꯣ
ꯑꯉꯥꯡꯁꯨꯀꯣ ꯂꯦꯞꯄꯁꯨ ꯍꯩꯇꯦ ꯇꯧꯔꯤꯁꯦ ꯑꯁ ꯁꯤ ꯌꯨ ꯉꯥꯎꯕ ꯑꯉꯥꯡ ꯃꯥꯜꯂꯦ
ꯑꯣ ꯅꯣꯏ ꯗꯥ ꯑꯉꯥꯡꯗꯣ ꯌꯥꯝ ꯆꯥꯎꯔꯕꯣ ꯀꯌꯥꯃꯨꯛ ꯆꯥꯎꯔꯒꯦ
ꯆꯥꯎꯔꯦ ꯈꯔ ꯑꯁ ꯐꯝꯕ ꯈꯛꯇꯪ ꯍꯩꯗ ꯉꯥꯏꯔꯤꯗ
ꯍꯥꯏꯔꯒ ꯑꯩꯈꯣꯏ ꯏꯌꯥꯝꯕ ꯃꯆꯥꯁꯨ ꯂꯩꯌꯦ ꯑꯃ ꯑꯩ ꯎꯠꯍꯟꯒꯦ ꯅꯪ ꯑꯃ ꯐꯥꯎ ꯎꯔꯝꯒꯤꯔꯣꯏ
ꯍꯣꯏ
ꯃꯥ ꯆꯠꯄꯗꯤ ꯍꯩꯇ꯭ꯔꯤꯕ ꯂꯦꯞꯄꯗꯤ ꯈꯔ ꯈꯔ ꯍꯩꯔꯦ ꯍꯥꯏꯕꯗꯤ ꯑꯃ ꯄꯥꯏ ꯑꯃ ꯀꯩꯅꯣ ꯄꯥꯏꯔꯒ
ꯑꯁ ꯑꯁꯤꯗꯤ ꯑꯩꯈꯣꯏ ꯏꯌꯥꯝꯕꯩ ꯃꯆꯥꯗꯤ ꯌꯥꯗ꯭ꯔꯦꯍꯦ ꯂꯦꯞꯄ ꯐꯥꯎ ꯌꯨ ꯉꯥꯎꯕ ꯃꯥꯜꯂꯦ ꯃꯥꯁꯦ ꯑꯁ ꯂꯣꯏꯔꯦ ꯂꯣꯏꯔꯦ ꯃꯇꯤꯜꯒꯁꯦ ꯎꯝ ꯀꯔꯤ ꯋꯥꯔꯤ ꯑ ꯀꯩꯅꯣ ꯃꯩꯇꯩꯒꯤ ꯄꯥꯎꯔꯧ ꯍꯥꯏꯕꯤꯌꯨꯔꯣ
ꯍꯥꯏꯕꯤꯌꯨꯅꯦ ꯅꯪꯅ
ꯑꯍꯥꯟꯒꯤ ꯃꯊꯤꯅ ꯆꯐꯨ ꯃꯦꯜꯂꯦ ꯍꯥꯏꯌꯦ ꯈꯪꯕ꯭ꯔꯥ
ꯍꯣꯏꯅꯣ ꯑꯗꯨꯕꯨꯗꯤ ꯌꯥꯝ ꯀꯃꯟ ꯑꯣꯏꯕ ꯌꯥꯝꯅ ꯍꯥꯏꯅꯕ ꯀꯩꯅꯣꯗꯨꯅꯤꯅꯦ
ꯌꯨꯝ ꯇꯣꯏꯔ ꯍꯣꯡꯉꯗꯤ ꯂꯥꯏꯔ ꯇꯥꯜꯂꯤꯗꯤ ꯈꯪꯕ꯭ꯔꯥ ꯑꯗꯨꯗꯤ
ꯍꯣꯏ ꯆꯨꯝꯃꯤ ꯆꯨꯝꯃꯤ ꯑꯗꯨꯗꯤ ꯍꯥꯏꯗ꯭ꯔꯥꯁꯨ ꯃꯤ ꯂꯣꯏꯅꯃꯛ ꯈꯪꯉꯤꯗꯨꯅꯤ ꯀꯩꯅꯣ ꯍꯥꯏꯗꯤ ꯌꯨꯝ ꯑꯃ ꯁꯥꯒꯠ ꯄ ꯍꯥꯏꯁꯦ ꯎꯝ ꯄꯣꯠꯆꯩ ꯃꯌꯥꯝ ꯆꯪꯉꯤꯅꯤ ꯑꯗꯨꯗ ꯃꯊꯪ -ꯃꯊꯪ ꯍꯣꯡꯕ ꯍꯥꯏꯁꯦ ꯄꯩꯁꯥ ꯂꯩꯕꯤ ꯊꯕꯛ ꯅꯠꯇ꯭ꯔꯣ
ꯎꯝ꯫
ꯍꯥꯏꯕꯗꯤ ꯌꯨꯝ ꯑꯃ ꯍꯥꯏꯕꯁꯤ ꯌꯨꯝ ꯈꯛꯇ ꯅꯠꯇꯦꯕ ꯂꯩꯗꯣꯏꯁꯦ ꯄꯣꯠ ꯆꯩ ꯀꯩꯀꯥ ꯍꯥꯏꯅꯤ ꯂꯨꯝ-ꯌꯨꯝ ꯍꯣꯡꯉꯗꯤ ꯑꯃꯨꯛ ꯕꯔꯥ ꯄꯩꯁꯥ ꯀꯩ-ꯀꯌꯥ ꯆꯪꯒꯅꯤ ꯄꯣꯠꯆꯩ ꯑꯁ ꯈꯪꯗꯦ ꯑꯗꯨ ꯋꯥꯈꯜꯗ ꯂꯩꯔꯦ ꯍꯥꯏꯗꯣꯛꯄ ꯉꯝꯗ꯭ꯔꯦ
ꯍꯣꯏ ꯆꯨꯝꯃꯤ ꯅꯪꯅ ꯍꯥꯏꯕꯗꯣ ꯅꯪꯁꯦ ꯍꯥꯟꯅ ꯎꯝ ꯃꯅꯤꯄꯨꯔꯤꯒ ꯂꯧ ꯂꯧꯔꯝꯃꯗꯤ ꯑꯗꯨꯝ ꯂꯦꯇꯔꯃꯥꯛ ꯆꯠꯇꯧ ꯃꯥꯜꯂꯦꯀꯣ
ꯍꯣꯏ ꯆꯠꯇꯧ ꯃꯥꯟꯅꯤ
ꯎꯝ꯫ ꯑꯗꯣ ꯑꯁ ꯎꯝ ꯑꯗꯨꯒ ꯑꯇꯣꯞꯄꯁꯨꯀꯣ ꯎꯝ ꯑꯉꯥꯡꯒꯤ ꯅꯤꯡꯊꯥꯗ ꯈꯪꯉꯦ ꯍꯥꯏꯕꯗꯣ ꯈꯪꯕ꯭ꯔꯣ
ꯍꯥꯏꯗꯤ ꯀꯩꯅꯣ ꯑꯗꯨꯗꯤ ꯇꯥꯗ꯭ꯔꯤꯌꯦ
ꯍꯥꯏꯕꯗꯤ ꯑꯩꯈꯣꯏꯁꯦ ꯑꯉꯥꯡ ꯑꯣꯏꯔꯤꯀꯥꯟꯗ ꯑꯐꯕ ꯐꯠꯇꯕ ꯂꯩꯗꯅ
ꯎꯝ꯫
ꯑꯉꯥꯡ ꯑꯉꯥꯡ ꯑꯣꯏꯔꯀꯥꯟꯗ ꯃꯕꯨꯛ ꯐꯕꯥ ꯐꯠꯇꯕ ꯍꯣꯏ ꯑꯉꯥꯡ ꯑꯉꯥꯡꯅꯦ ꯍꯥꯏꯔꯁꯨ ꯂꯩꯗꯅ ꯈꯔ ꯈꯔ ꯒ꯭ꯌꯥꯟ ꯇꯥꯔꯛꯄ ꯃꯇꯝꯗꯣ
ꯍꯣꯏ
ꯃꯥꯁꯦ ꯑꯁꯤ ꯀ ꯀꯔꯤ ꯄꯥꯝꯒꯦ ꯃꯥꯁꯦ ꯍꯨꯝ ꯍꯥꯏꯗꯤ ꯃꯥ ꯑꯩꯈꯣꯏꯗꯤ ꯑꯉꯥꯡ ꯑꯣꯏꯔꯤꯀꯥꯟꯗ ꯏꯃꯥ ꯏꯄꯥꯅꯁꯨ ꯎꯝ ꯑꯄꯥꯝꯕ ꯑꯄꯥꯝꯕꯗꯣ ꯈꯪꯗꯣꯛꯄ ꯉꯝꯗꯦꯗꯅ
ꯑꯥ
ꯑꯗꯨꯒꯤ ꯃꯣꯏ ꯑꯉꯥꯡꯒꯤ -ꯑꯉꯥꯡꯒꯤ ꯑꯄꯥꯝꯕꯗꯣ ꯑꯗꯨꯒꯨꯝꯕ ꯃꯥꯅ ꯍꯩꯖꯕ ꯑꯗꯨꯒꯨꯝꯕ ꯂꯩꯗꯅꯀꯣ ꯑꯗꯨꯒꯨꯝꯕ ꯈꯪꯗꯣꯛꯄꯁꯨ ꯌꯥꯝ ꯃꯔꯨ ꯑꯣꯏꯌꯦꯕ꯫
ꯎꯝ꯫
ꯑꯗꯨꯒꯤ ꯍꯥꯏꯕꯅꯤꯗ ꯑꯐꯕ ꯐꯠꯇꯕ ꯍꯥꯏꯕꯁꯤꯗꯤ꯫ ꯑꯉꯥꯡ ꯑꯣꯏꯔꯤꯀꯥꯟꯗ ꯃꯥꯒꯤ ꯂꯝꯆꯠꯇꯨ ꯌꯦꯡꯉꯣ ꯍꯥꯏꯗꯅ꯫
ꯅꯪꯁꯦ ꯅꯆꯤꯟ ꯌꯥꯝ ꯍꯩꯔꯝꯗꯧ ꯃꯥꯜꯂꯦ ꯄꯥꯎꯔꯧ ꯌꯥꯝ ꯍꯩꯌꯦ ꯍꯥꯏꯕꯗꯤ ꯍꯥꯏꯕꯗꯤ ꯋꯥ ꯌꯥꯝ ꯉꯥꯡꯕ ꯍꯩꯔꯝꯗꯧ ꯃꯥꯜꯂꯦꯕ ꯍꯥꯏꯕꯗꯤ꯫
ꯍꯣꯏ ꯑꯩꯁꯦ ꯍꯥꯟꯅ ꯍꯥꯟꯅ ꯀꯣ ꯗꯤꯕꯦꯠꯀꯩꯀꯥ ꯌꯥꯎ꯭ꯔꯛꯄꯒꯣ꯫
ꯑꯗꯨ ꯅꯪ ꯑꯣꯖꯥ ꯑꯣꯏ ꯌꯥꯗ꯭ꯔꯣ꯫
ꯑꯁ ꯑꯩꯁꯦ ꯑꯣꯖꯥ ꯑꯣꯏꯒꯦ ꯇꯧꯕꯅꯦ ꯑꯗꯣꯎꯝ ꯑꯁ ꯑꯉꯥꯡꯁꯤꯡꯗꯣ꯫ ꯑꯃꯨꯛ ꯇꯥꯛꯄꯗ ꯑꯅꯤꯔꯛ ꯑꯍꯨꯝꯂꯛ ꯇꯥꯛꯕꯗ ꯒ꯭ꯌꯥꯟ ꯇꯥꯔꯛꯇ꯭ꯔꯗꯤ ꯑꯩꯁꯦ ꯎꯝ ꯑꯩꯁꯦ ꯌꯥꯝ ꯁꯥꯎꯍꯜꯂꯦꯕꯀꯣ꯫
ꯑꯗꯨꯝ ꯅꯣꯏꯔꯣꯝꯗꯗꯤ ꯑꯉꯥꯡ ꯇꯨꯏꯁꯟ ꯀꯩꯀꯥ ꯂꯧꯕꯤꯌꯣ꯫
ꯑꯦꯄ ꯎꯝ ꯍꯥꯏꯔꯛꯑꯦ ꯑꯗꯣ ꯑꯩꯅ ꯂꯧꯅꯤꯡꯗꯕ꯫
ꯈꯪꯗꯦꯗ ꯎꯝ꯫
ꯑꯩꯉꯣꯟꯗ꯫ ꯑꯩꯉꯣꯟꯗ ꯂꯥꯏꯔꯤꯛ ꯇꯥꯛꯄꯤꯌꯣ ꯍꯣꯏ ꯑꯍꯟ ꯑꯣꯏꯔꯗꯤ ꯌꯥꯏꯑꯕꯀꯣ ꯑꯍꯟ ꯅꯠꯇꯕꯗꯤ꯫ ꯑꯉꯥꯡꯁꯤꯡꯗꯤ ꯑꯃꯨꯛ ꯇꯜꯂꯦꯕ꯫
ꯍꯣꯏ꯫
ꯏꯁꯥꯗ ꯆꯥꯟꯅꯗꯦꯕꯀꯣ꯫
ꯅꯪ ꯉꯁꯥꯏ ꯆꯥꯛꯆꯔꯦ ꯍꯥꯏꯕꯅꯤꯀꯣ꯫
ꯍꯣꯏ ꯆꯥꯔꯦ꯫
ꯑꯁ ꯈꯪꯗꯦ ꯂꯩꯐꯝ ꯈꯪꯗꯦꯗ ꯄꯤꯔꯨꯛ ꯊꯤꯕ ꯆꯠꯁꯤꯔꯥ ꯈꯪꯗꯦ ꯏꯊꯟꯗ꯫
ꯅꯪ ꯅꯪ ꯅꯌꯨꯝꯗ ꯂꯩꯇꯦ ꯍꯥꯏꯌꯦ꯫
ꯀꯅꯥꯅ ꯍꯥꯏꯕ꯫
ꯍꯥꯏꯕ꯫ ꯏꯆꯦ ꯑꯃꯅ ꯍꯥꯏꯕ ꯃꯌꯨꯝꯗ ꯂꯩꯇꯦ ꯃꯥꯗꯤ꯫ ꯑꯩꯈꯣꯏ ꯌꯨꯝꯗ ꯈꯛꯇ ꯂꯩꯌꯦ ꯍꯥꯏꯌꯦ꯫
ꯂꯩꯕꯅꯤ ꯑꯩꯈꯣꯏ ꯔꯨꯝ꯫ ꯑꯩꯈꯣꯏ ꯈꯨꯝꯐꯝꯗꯣ ꯌꯥꯝ ꯂꯥꯡꯉꯦ ꯑꯉꯥꯡꯁꯤꯡ ꯀꯩꯀꯥ ꯑꯩ ꯂꯩ ꯍꯩꯅꯗ꯭ꯔꯕ꯫
ꯑꯣ ꯑꯁ꯫ ꯅꯪꯗꯤ ꯑꯗꯨꯝ ꯀꯣꯏꯕ ꯃꯤꯒꯤ ꯌꯨꯝꯗ ꯑꯗꯨꯝ ꯆꯜꯂꯒ ꯋꯥꯏ ꯐꯥꯏ ꯁꯥꯝꯕ꯫
ꯎꯝ ꯋꯥꯏ ꯐꯥꯏꯗꯤ ꯑꯩ ꯆꯠꯂꯤꯝꯗꯤꯅꯦ ꯀꯩꯅꯣ ꯑꯦ
ꯏꯁ ꯑꯩꯈꯣꯏꯗ ꯅꯣꯏꯒꯤ ꯈꯨꯟꯗꯣꯅꯦꯠꯋꯥꯛ ꯅꯨꯡꯉꯥꯏꯇꯦ ꯍꯥꯏꯌꯦ꯫
ꯍꯥ꯫
ꯅꯣꯏꯒꯤ ꯈꯨꯟꯗꯣꯅꯦꯠꯋꯥꯛ ꯅꯨꯡꯉꯥꯏꯇꯦ ꯍꯥꯏꯌꯦ꯫
ꯑꯍꯣꯏ ꯅꯦꯠꯋꯥꯛ ꯅꯨꯡꯉꯥꯏꯇꯦ ꯍꯣꯏ ꯋꯥꯢ ꯐꯥꯏꯗꯤ ꯌꯥꯝ ꯅꯨꯡꯉꯥꯏꯌꯦ ꯑꯃꯨꯛ
ꯎꯝ꯫
ꯍꯣꯏ ꯀꯣꯏꯕ ꯆꯠꯅꯤꯡꯉꯥꯏ ꯋꯤꯟ ꯄ꯭ꯔꯨꯨꯞ ꯖꯦꯛꯀꯦꯠ ꯂꯩꯔꯗꯤ ꯌꯥꯔꯦ ꯑꯗꯨꯒ꯫ ꯈꯣꯡꯎꯞ ꯑꯃ꯫
ꯎꯝ ꯑꯩꯕꯨꯁꯨ ꯄꯨꯕꯤꯌꯣ ꯑꯗꯨꯗꯤ꯫
ꯄꯩꯁꯥ ꯄꯤꯔꯣ ꯂꯤꯁꯤꯡ ꯀꯨꯟ ꯄꯤꯔꯣ ꯑꯣ ꯄꯨꯕꯤꯔꯒꯦ꯫
ꯄꯩꯁꯥ ꯂꯩꯇꯦ ꯑꯗꯨꯒꯤ ꯅꯪꯒꯤ ꯄꯩꯁꯥ ꯅ ꯄꯨꯕꯤꯌꯣ ꯍꯌꯦꯡꯋꯥꯏ ꯄꯩꯁꯥ ꯂꯩꯔꯀꯥꯟꯗ ꯑꯃꯨꯛ ꯍꯟꯖꯟꯒꯦꯕ
ꯍꯣꯏ ꯍꯣꯏ
ꯑꯁꯦꯡꯕꯅꯦ
ꯎꯝ ꯒ꯭ꯌꯥꯟ ꯇꯥꯗ꯭ꯔꯦꯗ ꯇꯧꯔꯤꯁꯦ
ꯀꯩꯅꯣ ꯅꯪꯒꯤ ꯂꯣꯟꯁꯦ ꯇꯣꯡꯉꯥꯟꯅ ꯑꯃꯨꯛ ꯆꯠꯈ꯭ꯔꯦ
ꯑꯩꯅ ꯅꯪ